ꯍꯜꯂꯣ ꯑꯥꯎ ꯁꯤꯗꯤ ꯌꯥꯏꯅꯦ
ꯍꯜꯂꯣ ꯀꯩꯗꯧꯔꯤꯅꯣ
ꯁꯨꯝ ꯂꯩꯔꯝꯃꯤꯅꯦ ꯑꯋꯥꯕ ꯈꯥꯡꯉꯒ
ꯅꯨꯡꯁꯥ ꯁꯥꯕ꯭ꯔꯣ ꯁꯥꯏꯌꯦ ꯎꯝ
ꯑꯥ ꯍꯣꯏ ꯆꯥꯔꯦ ꯅꯪꯗꯤ ꯆꯥꯔꯕꯣ
ꯍꯣꯏ ꯑꯩꯁꯨ ꯆꯥꯔꯦ
ꯀꯩ ꯍꯦꯟꯖꯥꯡ ꯆꯥꯕꯅꯣ
ꯑꯩꯈꯣꯏ ꯁꯧꯒ꯭ꯔꯤꯔ ꯕꯦꯂꯦꯟꯗ꯭ꯔꯤ ꯊꯣꯡꯕꯤꯕ
ꯑꯣ ꯍꯥꯎꯋꯦꯅꯦ ꯉꯁꯤꯗꯤ ꯃꯃꯤꯡ ꯈꯪꯂꯝꯈ꯭ꯔꯦ
ꯑ ꯅꯣꯏꯗꯤ
ꯑꯈꯣꯏꯁꯨ ꯍꯋꯥꯏ ꯊꯣꯡꯉꯦ
ꯑꯣ ꯍꯥꯎꯅꯤꯍꯦ
ꯎꯝ ꯍꯥꯎꯃꯟꯕꯒꯤ ꯑꯁ ꯕ꯭ꯔꯦꯟꯒ ꯃꯥꯡꯒꯦ ꯇꯧꯋꯦ
ꯍꯋꯥꯏ ꯏꯁ ꯕꯦꯁ ꯍꯥꯏꯕꯗꯨꯅꯤ
ꯎꯝ ꯑꯗꯨꯕꯨꯗꯤ ꯑꯩꯅ ꯊꯣꯡꯕꯖꯦ ꯑꯗꯨꯝ ꯍꯥꯎꯋꯤꯗ
ꯀꯃꯥꯏꯅ ꯊꯣꯡꯕꯅꯣ ꯅꯦ ꯀꯔꯤ ꯀꯔꯤ ꯍꯥꯞꯄ꯭ꯔꯥ
ꯑꯂꯨ ꯑꯗꯨꯒ
ꯎꯝ
ꯑꯗꯨꯒ ꯁꯟꯁꯥ ꯑꯀꯪꯕ
ꯍꯩꯇ ꯖꯥꯠ ꯖꯥꯠ ꯍꯥꯞꯄ ꯃꯥꯜꯂꯦꯅꯦ
ꯑꯗꯨꯒ ꯂꯥꯁꯇ ꯁꯧꯒ꯭ꯔꯤꯗꯣ ꯑꯗꯨꯒꯤ ꯃꯅꯥ ꯑꯃꯅꯤ ꯍꯥꯞꯄꯦ
ꯑꯣ ꯍꯥꯎꯒꯅꯤ ꯈꯤꯇꯪ ꯆꯥꯕꯤꯒꯦ ꯑꯩꯁꯨ
ꯅꯛꯅꯔꯗꯤꯀꯣ
ꯎꯝ ꯅꯪ ꯇꯝꯄꯥꯛꯇ ꯂꯩ ꯍꯥꯏꯕꯅꯤꯀꯣ
ꯎꯝ
ꯀꯅꯥ ꯀꯅꯥꯏꯕ
ꯍꯥ ꯍꯥꯏꯕꯗꯤ
ꯀꯅꯥ ꯀꯅꯥ ꯀꯅꯥ ꯂꯩꯕ
ꯑꯩꯅꯦ ꯑꯩꯈꯣꯏ ꯏꯕꯥꯅꯦ ꯑꯩꯈꯣꯏ ꯏꯕꯨꯡ ꯈꯣꯏꯅꯦ
ꯑꯣ ꯑꯣ
ꯍ ꯉꯔꯦ ꯎꯝ ꯅꯛꯅꯔꯗꯤ ꯍꯟꯖꯥꯡ ꯂꯥꯟꯕ ꯌꯥꯕꯅꯦꯕ ꯅꯛꯅꯗꯕꯅꯤꯅ
ꯀꯨꯏꯗ꯭ꯔꯦ ꯑꯩꯁꯨ ꯍꯍꯜꯂꯛꯗꯣꯏꯔꯦ ꯇꯝꯄꯛꯇ ꯇꯝꯄꯛ ꯍꯦꯔꯣ ꯑꯃꯨꯛ ꯁꯥꯔꯒꯦ
ꯍꯧꯖꯤꯛ ꯅꯆꯤꯟꯅ ꯂꯩꯕ꯭ꯔꯥ ꯑ ꯆꯤꯡꯁꯨ ꯅꯨꯡꯉꯥꯏꯌꯦ ꯇꯝꯄꯥꯛꯁꯨ ꯅꯨꯡꯉꯥꯏꯌꯦ ꯑꯅꯤꯃꯛ ꯅꯨꯡꯉꯥꯏꯌꯦ
ꯅꯣꯏꯁꯦ ꯉꯁꯤ ꯁꯥꯗꯕꯒꯤꯔꯣ
ꯉꯁꯤꯁꯦ ꯉꯁꯤ ꯁꯥꯏꯌꯦ ꯑꯌꯨꯛꯇꯗꯤ ꯁꯥꯔꯝꯗꯦꯕꯀꯣ ꯑꯗꯣ ꯍꯧꯖꯤꯛꯇꯤ ꯁꯥꯏꯌꯦ ꯑꯃꯨꯛꯀ
ꯑꯣ ꯑꯣ ꯍꯟꯗꯛꯁꯤꯗꯤ ꯑꯁ ꯇꯨꯝꯕ ꯃꯇꯝ ꯇꯨꯝꯗꯕꯅꯤꯅ ꯍꯧꯒꯠ ꯄꯊꯦꯡ ꯅꯨꯣꯡꯃꯤꯠꯁꯦ ꯇꯥꯗꯣꯔꯤꯅꯦꯀꯣ
ꯎꯝ
ꯎꯝ ꯑ ꯊꯕꯛ ꯇꯧꯗꯦ ꯉꯁꯤ
ꯊꯕꯛ ꯍꯥꯏꯕꯁꯦ ꯏꯃꯨꯡꯒꯤꯔꯣ
ꯍꯣꯏ ꯏꯃꯨꯡꯒꯤꯔꯥ ꯀꯔꯤꯒꯤꯔꯥ ꯈꯪꯗꯦ
ꯏꯃꯨꯡꯒꯤꯁꯦ ꯏꯃꯨꯡꯒꯤ ꯏꯃꯨꯡꯒꯤꯗꯤ ꯇꯧꯋꯦ ꯇꯧꯕ ꯂꯣꯏꯨꯔꯒ ꯈꯤꯇꯪ ꯈꯔ ꯑꯃꯅꯤ ꯋꯥꯠꯄꯗꯨꯅ ꯈꯔ ꯍꯣꯔꯦꯟ ꯏꯪꯕ ꯀꯥꯟꯗ
ꯀꯥꯟꯗ ꯑꯥ
ꯍꯧꯖꯤꯛ
ꯑꯗꯨ ꯑꯗꯨꯝ ꯄꯣꯊꯥꯔꯒ ꯂꯩꯗ ꯑꯣ ꯅꯣꯏꯗꯤ ꯌꯨꯝ ꯑꯁꯦꯡꯕꯗ ꯑꯗꯨꯝ ꯂꯩꯕ꯭ꯔꯥ ꯅꯠꯇ꯭ꯔꯒ ꯚꯔꯥ ꯄꯤꯕ꯭ꯔꯥ
ꯌ ꯑꯁ
ꯑꯣ ꯑꯗꯨꯗꯤ ꯐꯥꯔꯝꯕꯅꯤꯗ ꯑꯩꯈꯣꯏ ꯑꯩꯈꯣꯏꯗꯤ ꯚꯔꯥ ꯄꯤꯕꯀꯣ
ꯎꯥ
ꯑꯗꯣ ꯑꯩꯈꯣꯏ ꯕꯔꯥꯅ ꯂꯤꯁꯤꯡ ꯑꯅꯤꯒ ꯆꯥꯇꯔꯦꯠ ꯀꯣ ꯀꯥꯠ ꯃꯥ꯫ ꯏꯁꯤꯡ ꯃꯥꯏꯗꯤ ꯃꯣꯏ ꯂꯧꯕꯤꯗ꯭ꯔꯦ ꯐ꯭ꯔꯤꯗ ꯑꯣꯏꯅ ꯁꯥꯕꯤꯌꯦ꯫
ꯐꯩꯅꯦ ꯑꯗꯨꯗꯤ꯫
ꯑ ꯑꯗꯨꯝ ꯅꯨꯡꯉꯥꯏꯌꯦ ꯃꯣꯏꯒꯤꯁꯨ꯫
ꯑꯩꯈꯣꯏꯅ ꯐꯥꯔꯁꯇ ꯏꯃꯥꯟꯅꯕꯤ ꯑꯃꯒ ꯂꯩꯃꯤꯟꯅꯕ ꯀꯥꯟꯗ ꯑꯗꯨꯏ ꯂꯩꯕꯗꯣ꯫ ꯑꯗꯨꯗꯤ ꯌꯥꯝꯃꯦ ꯑꯃꯨꯛꯀ ꯑꯩꯈꯣꯏꯒꯤ ꯄꯩꯁꯥ ꯂꯧꯕꯗꯣ꯫
ꯑꯣ ꯀꯌꯥꯒꯨꯝꯕ ꯂꯧꯕꯖꯥꯠꯂꯣ꯫
ꯌꯥꯝ ꯌꯥꯝꯕꯗꯤ ꯅꯠꯇꯦꯗ ꯑꯗꯨꯅꯁꯨ ꯐꯣꯔꯒꯨꯝꯕ ꯑꯗꯨ ꯃꯩꯒꯨꯝꯕꯁꯨ ꯑꯃꯨꯛꯀ ꯄꯥꯔꯗꯤ ꯐꯥꯏꯚ ꯑꯗꯨꯝ ꯌꯧꯒꯦ ꯇꯧꯋꯦ꯫
ꯑꯣ ꯏꯁꯤꯡꯁꯨ ꯐ꯭ꯔꯤ ꯅꯠꯇꯕ꯫
ꯏꯁꯤꯡꯗꯣ ꯃꯔꯛ ꯃꯔꯛ ꯈꯛꯇ ꯃꯤ ꯌꯥꯝꯃꯤꯗꯅꯀꯣ ꯂꯩꯕꯗꯣ꯫ ꯑꯗꯨꯅ ꯕꯛꯀꯦꯠ ꯑꯃ ꯑꯅꯤꯒꯨꯝꯕ ꯈꯛꯇ ꯐꯪꯉꯦꯕ꯫
ꯑꯦꯁ꯫
ꯑꯗꯨꯒ ꯏꯁꯤꯡ ꯊꯛ ꯊꯛꯅꯤꯉꯥꯏꯗꯨꯅ꯫ ꯀꯩꯅꯣ ꯇꯧꯕ ꯑꯩꯈꯣꯏꯅ ꯂꯩꯖꯕ꯫ ꯍꯟꯗꯥꯛ ꯐ꯭ꯔꯦꯟꯈꯣꯏꯒ ꯂꯩꯕꯅꯤꯅ ꯅꯨꯡꯉꯥꯏꯌꯦ ꯑꯗꯨꯝ꯫
ꯍꯣꯏ ꯍꯣꯏ ꯃꯥꯅꯤ ꯃꯥꯅꯤ꯫
ꯑꯗꯣ ꯅꯣꯏ ꯔꯦꯟꯗ ꯂꯩꯕꯗꯣ ꯆꯥꯕ ꯊꯛꯄ ꯅꯣꯏ ꯐꯖꯅ ꯇꯧꯕ꯭ꯔꯥ ꯆꯥꯕ꯭ꯔꯥ꯫
ꯆꯥꯕꯁꯦ ꯑꯆꯥꯄꯣꯠꯅ ꯑꯅꯝꯕ ꯆꯥꯏ꯫
ꯑꯣꯏꯔꯝꯅꯤꯕ꯫
ꯑꯆꯄꯣꯠꯅ ꯍꯦꯟꯈ꯭ꯔꯦ꯫ ꯆꯥꯛ ꯊꯣꯡꯕ ꯃꯇꯝꯜꯂꯗꯗꯤ ꯑꯁ ꯑꯆꯥꯄꯣꯠ ꯇꯧꯔꯒ ꯆꯥꯛꯈ꯭ꯔꯁꯦ ꯑꯩꯈꯣꯏ ꯆꯥꯔꯔꯣꯏꯁꯦ ꯆꯥꯛꯁꯦ ꯊꯣꯡꯉꯔꯣꯏ ꯁꯤꯗ ꯍꯥꯏꯔꯒ꯫
ꯎꯝ꯫
ꯑꯗꯨꯒ ꯀꯩꯈꯣꯏꯗꯣ ꯑꯗꯨ ꯎꯝ ꯉꯥꯏꯍꯥꯛꯇꯪ ꯄꯥ ꯇꯥꯏꯝ ꯇꯧꯔꯝꯃꯦꯕꯀꯣ ꯑꯗꯨꯒ ꯍꯜꯂꯛꯄ ꯀꯥꯟꯗ ꯑꯗꯨꯝ ꯂꯝꯕꯤꯗ ꯑꯆꯥꯄꯣꯠ ꯂꯩꯔꯒ ꯄꯨꯔꯛꯑꯅꯤ꯫ ꯆꯥꯔꯅꯤ ꯑꯗꯨꯒ ꯑꯗꯨꯝ ꯇꯨꯝꯃꯦ ꯑꯩꯈꯣꯏꯗꯣ ꯆꯥꯛꯇꯣ ꯈꯤꯇꯪ ꯊꯣꯡꯉꯁꯨ ꯑꯗꯨꯝ ꯂꯦꯝꯕꯅꯦꯕ꯫
ꯑ꯫
ꯑꯗꯨꯒꯤ ꯆꯠꯂꯝꯗꯥꯏꯗꯁꯨ ꯑꯗꯨꯒꯨꯝ ꯆꯥꯛꯇꯣ ꯊꯣꯡꯉꯒ ꯇꯟꯕ ꯀꯥꯟꯗꯗꯤ ꯑꯗꯨꯝ ꯄꯦꯛ ꯇꯧꯔꯒ ꯑꯥꯗ ꯄꯨꯔꯒ ꯆꯥꯅꯤꯡꯗꯕꯒꯤꯀꯣ꯫ ꯑꯥ ꯌꯧꯕ ꯀꯥꯟꯗ ꯅꯨꯡꯊꯤꯟꯒꯨꯝꯕꯗ ꯆꯥꯏ ꯑꯗꯨ꯫
ꯑꯣ꫰꫰ ꯑꯁ ꯑꯩꯁꯨ ꯏꯊꯟꯇ ꯂꯩꯕꯅꯤꯅ ꯆꯥꯅꯤꯡꯉꯤꯗꯤ ꯊꯣꯡꯉꯤ ꯆꯥꯅꯤꯡꯉꯤꯗꯤ ꯑꯗꯨꯝ ꯇꯣꯛꯏ꯫
ꯎꯝ ꯏꯊꯟꯗ ꯂꯩꯔꯕꯨꯗꯤ ꯑꯁ ꯁꯨꯡꯊꯣꯡ ꯊꯣꯡꯗ꯭ꯔꯦ ꯇꯟꯗꯅ꯫
ꯃꯥꯅꯦ꫰꫰
ꯑꯗꯨꯝ ꯃꯦꯒꯤꯒꯨꯝꯕ꯫
ꯍꯣꯏꯌꯦ꯫ ꯑꯗꯨ ꯊꯣꯡꯕꯒꯨꯝꯕꯁꯨ ꯏꯂꯥꯏꯕꯅꯤꯅꯀꯣ ꯏꯊꯟꯇ ꯑꯣꯏꯕꯅꯤꯅ꯫ ꯆꯥꯅꯤꯡꯉꯗꯤ ꯑꯗꯨꯝ ꯁꯠ ꯁꯠ ꯔꯥꯏꯁ ꯀꯨꯀꯔꯗ ꯊꯣꯡꯉꯦ꯫ ꯔꯥꯏꯁ ꯀꯨꯀꯔ ꯃꯆꯥꯥ ꯆꯞ ꯆꯥꯕ ꯑꯩꯒꯤ ꯎꯝ꯫
ꯍꯧꯖꯤꯛ ꯃꯆꯥ ꯃꯆꯥꯁꯨ ꯊꯣꯛꯂꯑꯦꯅꯦ꯫
ꯍꯣꯏ꯫ ꯑꯩꯒꯤ ꯔꯥꯏꯁ ꯀꯨꯀꯔꯁꯨ ꯑꯩꯒꯤꯗꯃꯛꯗꯤ ꯆꯞ ꯆꯥꯕꯀꯣ꯫
ꯅꯪꯅ ꯂꯩꯕꯗꯤ ꯀꯥꯏꯗ ꯂꯩꯕꯅꯣ꯫
ꯑꯩꯈꯣꯏ ꯃꯣꯗꯔꯟ ꯀꯣꯂꯦꯖ ꯃꯅꯥꯛꯇ꯫
ꯑꯣ꯫
ꯅꯣꯏꯒꯤꯗꯤ
ꯑꯩꯈꯣꯏꯗꯣ ꯔꯦꯃꯦꯗꯤꯒꯤ ꯃꯅꯥꯛꯇ
ꯑꯣ ꯑꯩꯈꯣꯏ ꯂꯞ ꯅꯥꯕ꯭ꯔ
ꯁꯤꯇꯤ ꯀꯟꯚꯦꯟꯁꯟ ꯂꯩꯕꯗꯣ ꯑꯗꯨꯒꯤ ꯃꯃꯥꯡꯗ
ꯑꯦ ꯑꯗꯨꯗꯤ ꯑꯩꯈꯣꯏ ꯌꯥꯝ ꯅꯥ ꯅꯥꯏꯅꯦ
ꯅꯣꯏꯅ ꯀꯔꯤ ꯀꯣ
ꯑ ꯑꯦ ꯑꯗꯨꯗꯤ ꯑꯩꯈꯣꯏ ꯍꯜꯂꯛꯑꯗꯤ ꯑꯗꯨꯝ ꯀꯣꯏ ꯀꯣꯏꯔꯛꯄ ꯌꯥꯏꯅ ꯐ꯭ꯔꯤ ꯂꯩꯗꯤ
ꯌꯥꯏꯅꯦ
ꯑꯥ ꯅꯪ ꯅꯨꯄꯥ ꯂꯩꯇ꯭ꯔꯗꯤ ꯍ
ꯑꯩꯗꯣ ꯍꯧꯖꯤꯛꯇꯤ ꯏꯃꯥꯟꯕꯤ ꯈꯛꯇ ꯂꯩꯈ꯭ꯔꯦ ꯑꯩꯅ ꯌꯨꯝꯗ ꯑꯃꯨꯛꯀ ꯑꯗꯣ ꯑꯃꯨꯛ ꯆꯠꯀꯅꯦꯕꯀꯣ ꯀꯣꯏꯕ ꯏꯃꯟꯕꯤꯉꯣꯟꯗ
ꯑꯣ ꯑꯗꯨꯒ ꯑꯥꯗ ꯆꯠꯂꯒ ꯑꯥꯗ ꯂꯩꯗꯧꯕ
ꯑꯗꯨ ꯆꯠꯂꯅꯤꯀꯣ ꯑꯗꯨꯒ ꯑꯩꯗꯣ ꯁꯤꯗ ꯂꯩꯇ꯭ꯔꯦ ꯑꯩꯒꯤꯗꯣ ꯏꯆꯦꯒꯤ ꯃꯅꯥꯛꯇ ꯑꯁꯥꯝꯗ ꯂꯩꯌꯦꯕ ꯑꯩꯗꯣ
ꯑꯣ ꯅꯪ ꯑꯃꯨꯛ ꯆꯠꯗꯣꯏꯕ
ꯑꯣ ꯑꯃꯨꯛ ꯆꯪ ꯆꯪꯒꯗꯧꯕ ꯑꯗꯨ ꯆꯪꯗ꯭ꯔꯤꯉꯩꯗ ꯏꯃꯥꯟꯅꯕꯤꯉꯣꯟꯅ ꯀꯣꯏꯕ ꯆꯠꯀꯗꯕ
ꯆꯠꯀꯗꯕ ꯑꯣ ꯑꯣ ꯑꯥꯗ ꯅꯪ ꯊꯕꯛ ꯇꯧꯔꯤꯕ
ꯇꯧꯗꯦ
ꯎꯝ ꯑꯗꯣ ꯑꯃꯨꯛ ꯍꯜꯂꯛꯇꯣꯏꯔꯣ ꯑꯁꯤꯗ
ꯑ ꯍꯜꯂꯛꯇꯣꯏꯔ ꯍꯥꯏꯗꯤ ꯀꯗꯥꯏꯗ ꯑꯩ ꯌꯨꯝꯗꯔꯣ
ꯍꯣꯏ ꯍꯣꯏ
ꯌꯨꯝꯗ ꯍꯣꯏ
ꯑꯣ
ꯈ꯭ꯔꯤꯁꯃꯥꯁ ꯃꯇꯝꯗ
ꯑ ꯑꯩꯈꯣꯏ ꯑꯥ ꯌꯥꯝꯅ ꯅꯥꯏꯌꯦꯅꯦ ꯑꯗꯨꯗꯤ ꯅꯣꯏ ꯏꯝꯐꯥꯜ ꯂꯩꯕꯗꯣ
ꯎꯝ ꯔꯦꯟꯗ ꯑꯩꯈꯣꯏꯅ ꯔꯦꯟ ꯂꯩꯔꯝꯕꯗꯣ ꯍꯥꯏꯕꯅꯦ ꯎꯝ
ꯇꯥꯟ ꯆꯥꯗ꯭ꯔꯗꯤ ꯊꯦꯡꯅꯔꯝꯕ ꯁꯨ ꯌꯥꯏꯅꯦ ꯑꯃꯨꯛ ꯍꯥꯟꯅꯥ ꯂꯩꯕ ꯀꯗ ꯈꯪꯗꯕꯒꯤ ꯑꯣꯏꯔꯝ ꯑꯣꯏꯔꯝꯕꯁꯨ ꯌꯥꯏꯌꯦꯅꯦ
ꯍ ꯍ ꯑꯣꯏ ꯅꯣꯏ ꯅꯃꯥꯟꯅꯕꯤꯁꯤꯡ ꯃꯣꯗꯔꯟ ꯀꯥꯕ ꯌꯥꯝ ꯂꯩꯔꯝꯅꯤꯀꯣ
ꯑꯥꯝ ꯀꯥꯗꯦ
ꯀꯗꯦ ꯈꯪꯗꯦ ꯃꯣꯗꯔꯟ ꯃꯤ ꯀꯅꯥꯁꯨ
ꯈꯪꯗꯦ ꯑꯗꯨꯗ ꯀꯥꯕꯗꯤ ꯊꯦꯡꯅꯗꯦ
ꯑꯣ ꯅꯪꯒꯤ
ꯑꯣ ꯑꯗꯨꯝ ꯐ꯭ꯔꯤ ꯑꯣꯏꯅ ꯂꯩꯒꯦꯔꯥ ꯍꯌꯦꯡꯁꯨ ꯀꯥ ꯊꯕꯛ ꯑꯇꯣꯞꯄ ꯆꯠꯂꯔꯣꯏ
ꯍꯌꯦꯡꯗꯤ ꯑꯥ ꯆꯔꯁꯀꯤ ꯐꯥꯁꯇ‌‌ꯤꯡ ꯂꯩ
ꯑꯣ ꯆꯔꯁ ꯑꯣ ꯑꯗꯨꯗ ꯅꯣꯏ ꯅꯣꯏꯒꯤ ꯂꯩꯕ꯭ꯔꯥ ꯅꯣꯏ ꯖꯥꯇꯤꯒꯤ
ꯍꯥ
ꯅꯣꯏꯗꯤ ꯆꯔꯁꯁꯦ ꯀꯩꯗ ꯀꯥꯕꯅꯣ ꯅꯣꯏꯒꯤꯔꯣ ꯅꯣꯏ ꯖꯥꯇꯤꯒꯤ ꯍꯥꯏꯕ
ꯖꯥꯇꯤꯒꯤ ꯅꯠꯇꯦ ꯃꯤꯒꯤ꯫
ꯂꯣꯟꯁꯦ ꯅꯪ ꯌꯥꯝ ꯍꯩꯔꯝꯃꯅꯤꯀꯣ
ꯀꯔꯤ ꯂꯣꯟ ꯃꯩꯇꯩꯂꯣꯟꯂ
ꯃꯩꯇꯩꯂꯣꯟ ꯅꯠꯇꯕ ꯑꯇꯣꯞꯄ ꯑꯇꯣꯞꯄꯥ ꯗꯗ
ꯑꯇꯣꯞꯄ ꯂꯣꯟꯁꯦ ꯑꯇꯣꯞꯄꯒꯤ ꯖꯇꯤꯒꯤ ꯂꯣꯟꯁꯦ ꯃꯣꯏ ꯑ ꯈꯔ ꯈꯔ ꯑꯗꯨꯝ ꯏꯃꯥꯈꯣꯏꯒꯤ ꯂꯣꯟ ꯈꯪꯉꯦ ꯃꯌꯥꯡꯒꯤ ꯂꯣꯟ ꯈꯪꯉꯦ꯫
ꯀꯩ ꯖꯇꯤ ꯑꯣꯏꯖꯠꯅꯣ ꯅꯥꯃꯥ ꯅ
ꯑꯩꯅ ꯈꯪꯕꯁꯦꯀꯣ ꯀꯣꯝꯅꯦ ꯑꯩꯥꯏꯃꯣꯟꯅꯦ꯫
ꯑꯣ
ꯏꯁꯥꯒꯤ ꯂꯣꯟꯒ ꯑꯗꯨꯒ ꯃꯌꯥꯡꯒꯤ ꯃꯥꯂꯣꯟꯅꯦ꯫ ꯌꯥꯝ ꯈꯪꯕ ꯁꯥꯏ ꯑꯗꯨꯗꯤ ꯑꯁꯤ ꯃꯩ ꯃꯩꯇꯩꯂꯣꯟ ꯑꯣꯏꯈ꯭ꯔꯦ ꯑꯗꯨꯒ ꯂꯝꯀꯥꯡꯒꯤ꯫ ꯃꯔꯣꯟꯗꯣ ꯈꯤꯇꯪ ꯈꯤꯇꯪ ꯌꯥꯝ ꯈꯪꯕꯗꯤ ꯑꯣꯏꯗꯦꯀꯣ ꯑꯗꯨꯒ ꯃꯣꯏꯒꯤ ꯃꯔꯤꯡꯒꯤꯁꯨ ꯈꯤꯇꯪ ꯈꯪꯉꯦ ꯌꯥꯝꯅꯗꯤ ꯅꯠꯇꯦ ꯑꯗꯨꯒ ꯃꯣꯏ ꯀ ꯀꯤꯒꯤ ꯃꯔꯣꯟꯗꯨꯁꯨ ꯈꯔ ꯈꯪꯉꯦ ꯑꯗꯨꯝ ꯑꯗꯨꯒ ꯅꯣꯏꯒꯤ ꯅꯣꯏ ꯅꯣꯏꯒꯤ ꯅꯣꯏꯒꯤꯅ ꯆꯥꯛ ꯆꯥꯈ꯭ꯔꯕ꯭ꯔꯥ ꯍꯥꯏꯕ ꯈꯣꯏꯗꯣꯗ ꯈꯛꯇ
ꯏ ꯌꯥꯝ ꯍꯩꯅꯦ ꯅꯪꯁꯦ꯫
ꯏꯅꯥꯎꯄꯤ ꯑꯃꯗꯣ ꯃꯉꯣꯟꯗ ꯑꯗꯨꯝ ꯇꯝꯕꯗꯣ
ꯍꯣꯏ ꯍꯣꯏ
ꯂꯣꯏꯅꯦ ꯅꯣꯏꯒꯤ ꯂꯣꯟꯁꯨ ꯍꯦꯛꯇ ꯀꯥꯎꯕ ꯇꯝꯃꯅꯤ ꯑꯗꯨꯒ ꯍꯦꯛꯇ ꯀꯥꯎꯕ
ꯑꯆꯨꯝꯃꯦꯠ ꯂꯣꯟꯁꯤꯀꯣ ꯑꯗꯨꯝ ꯍꯦꯛ ꯇꯝꯕꯤꯅꯤ ꯑꯗꯨꯝ ꯀꯥꯎꯅꯤ꯫
ꯎꯝ
ꯅꯨꯡꯇꯤ ꯁꯥꯗꯕ ꯋꯥꯅꯤꯅ ꯑꯩꯈꯣꯏꯒꯤ꯫
ꯍꯣꯏ ꯅꯨꯡꯉꯥꯏꯗꯤ ꯅꯨꯡꯉꯥꯏꯅꯦ ꯅꯣꯏꯒꯤ ꯂꯣꯟꯁꯨ ꯑꯗꯨꯝ ꯇꯥꯔꯒ
ꯑꯁ ꯈꯪꯗ꯭ꯔꯤꯗ ꯕꯣꯜꯒꯨꯝꯕ ꯁꯅꯥꯁꯦꯠꯇ ꯀꯣꯅ
ꯆꯠꯇꯦ꯫
ꯉꯁꯤ ꯑꯌꯨꯛꯇꯤ ꯅꯨꯡꯉꯥꯏꯔꯕꯅꯤ ꯍꯥꯏꯕꯣ ꯌꯦꯡꯕꯒꯦ꯫
ꯅꯨꯡꯉꯥꯏꯁꯨ ꯅꯨꯡꯉꯥꯏꯌꯦ ꯂꯥꯁꯁꯨ ꯅꯨꯡꯉꯥꯏꯕꯩ ꯋꯥꯅꯤꯗ ꯐꯥꯔꯁꯇꯗꯤ ꯃꯤꯍꯨꯟꯒꯁꯦ ꯇꯤꯡ ꯇꯤꯡ ꯇꯤꯡ ꯇꯤꯡ ꯆꯣꯡꯉꯦ ꯑꯃꯨꯛ ꯍꯥꯞꯈ꯭ꯔꯦ ꯍꯥꯏꯔꯒ ꯍꯔꯥꯎꯔꯒ ꯑꯃꯨꯛꯀ ꯑꯃ ꯀꯩꯅꯣ ꯑꯩꯈꯣꯏꯅ ꯑꯃꯨꯛꯀ ꯍꯥꯞꯄꯛꯑꯦ ꯑꯗꯨꯒꯤ ꯑꯩ
ꯑꯗꯨꯒꯤ꯫ ꯎꯝ ꯃꯩꯁꯨ ꯌꯥꯝ ꯀꯟꯕꯅꯤꯀꯣ
ꯎꯝ ꯑꯁ ꯅꯩꯌꯦ ꯃꯣꯏꯁꯨ ꯑꯗꯨꯝ ꯁꯤꯡꯂꯛꯑꯦꯅꯦ
ꯎꯝ
ꯂꯥꯁꯇ ꯑꯃꯨꯛꯀ ꯍꯥꯞꯂꯛꯀꯗ꯭ꯔꯥ ꯑꯃ ꯂꯥꯁꯇꯒ ꯀꯩꯅꯣꯗꯒꯤ ꯐ꯭ꯔꯤꯛꯁꯇꯒꯤ ꯀꯥꯎꯔꯛꯄ
ꯀꯥꯎꯔꯛꯄꯗ ꯆꯪꯈ꯭ꯔꯒꯗꯅ ꯑꯁ ꯎꯝ
ꯄꯥꯈꯠꯄꯗꯣ ꯆꯪꯗ꯭ꯔꯦ꯫
ꯐꯖꯔꯦ ꯑꯁꯤꯁꯤ ꯀ ꯃꯦꯆ ꯅꯅꯥꯀꯣꯥ ꯀꯄ ꯇꯤꯞ ꯑꯣꯏꯅ ꯁꯨꯃꯥꯏꯅ ꯇꯧꯗꯕꯅꯤ ꯑꯗꯨꯅ ꯍꯦꯟꯅ ꯐꯖꯩ ꯅꯠꯇ꯭ꯔꯗꯤ ꯃꯤ ꯈꯔꯒꯤꯗꯤ ꯇꯥꯞꯅ ꯁꯥꯟꯅꯕꯅꯤꯅꯀꯣ